ꯇꯥꯔꯦ ꯇꯥꯔꯦ ꯀꯩꯗꯧꯔꯤꯒꯦ
ꯀꯩꯝ ꯇꯧꯗꯦ ꯍꯤꯞꯄꯝꯕꯅꯦ ꯑꯗꯣ ꯃꯣꯏꯒꯤ ꯄꯤꯛꯅꯤꯛ ꯆꯠꯄꯒꯤ ꯍꯥꯏꯗꯣ
ꯎꯝ
ꯑꯩ ꯗꯦꯕꯤꯠꯇꯣ ꯍꯪꯉꯝꯕꯅꯤ ꯃꯣꯏ ꯃꯦꯛꯁꯤꯃꯝꯗ ꯂꯨꯄꯥ ꯆꯧꯉꯥꯃꯨꯛ ꯍꯥꯏꯅꯔꯛꯀꯅꯤꯅ ꯍꯥꯏ
ꯀꯩ ꯍꯥꯏꯅꯣ ꯌꯥꯎꯔꯒꯨꯝꯁꯦ ꯍꯥꯏꯔꯣ
ꯍꯥ ꯑꯩ ꯌꯥꯎꯔꯒꯨꯝꯁꯦ ꯍꯥꯏ ꯇꯤꯌꯦ ꯍꯪꯒꯦ ꯇꯧꯔꯤꯅꯦ ꯑꯩꯒꯤꯁꯦ
ꯑꯗꯨꯝ ꯌꯥꯎꯁꯜꯂꯁꯤꯗꯅ
ꯌꯥꯏ
ꯑꯔꯣꯏꯕꯅꯤꯅ
ꯎꯝ ꯑꯔꯣꯏꯕꯗꯤ ꯅꯠꯇꯦꯍꯦ ꯕꯥꯏ ꯅꯪꯒꯤꯕꯨ
ꯑꯩꯈꯣꯏ ꯑꯣꯖꯥꯒꯩ ꯄꯨꯟꯅ ꯑꯔꯣꯏꯕꯅꯤꯗꯅ
ꯅꯨꯡꯉꯥꯏꯇꯦ ꯌꯥꯝꯅ ꯑꯩꯒꯤꯗꯨꯁꯨ ꯅꯪ ꯈꯔ ꯄꯨꯊꯣꯛꯑꯣꯗꯅ
ꯄꯨꯊꯣꯛꯄꯕꯨꯗꯤ ꯌꯥꯝꯕꯖꯥꯠꯅꯤꯗ
ꯑꯗꯨ ꯌꯥꯕꯅꯤ ꯇꯧꯔꯣ
ꯑꯗꯣ ꯍꯣꯏ ꯐꯔꯦꯅꯦ ꯑꯗꯨꯗꯤ ꯑꯩꯅ ꯅꯪꯒꯤ ꯄꯨꯊꯣꯛꯑꯒꯦ ꯅꯪꯅ ꯑꯩꯒꯤ ꯄꯨꯊꯣꯛꯑꯣꯅꯦ
ꯍꯦꯔꯥ ꯃꯆ‌ꯣꯡ ꯄꯥꯠ ꯅꯥꯏꯗꯕ ꯋꯥ
ꯀꯩꯗꯧꯔꯝꯃꯤꯅꯣ ꯅꯪꯕꯣ
ꯀꯩꯝ ꯇꯧꯗꯦ ꯍꯤꯞꯄꯝꯕꯅꯦ ꯑꯗꯩ ꯇꯥꯅꯤꯌꯥꯒ ꯄꯔꯤꯇꯤꯒ ꯀꯥꯔꯤꯌꯥ ꯍꯥꯞꯄꯣꯅ ꯇꯧꯔꯝꯕꯅꯦ ꯑꯗꯣ ꯇꯥꯅꯤꯌꯥꯒꯤꯗꯣ ꯌꯥꯗꯦ ꯍꯥꯏꯕ ꯑꯩꯅ ꯀꯣꯜ ꯇꯧꯕꯗꯣ ꯃꯉꯣꯟꯗ ꯂꯥꯛꯇꯕꯩ ꯇꯥꯏꯞ ꯇꯧꯏ ꯑꯗꯨ ꯂꯥꯛꯑꯒꯁꯨ ꯄꯥꯏꯈꯠꯄꯒ ꯀꯛꯄ ꯇꯧꯋꯤ ꯌꯦ
ꯀꯃꯥꯏ ꯇꯧꯔꯤꯖꯠꯅꯣ
ꯈꯪꯗꯦ ꯑꯗꯒꯤ ꯀꯩꯅꯣꯁꯨ ꯄꯔꯤꯇꯤꯁꯨ ꯑꯥꯏꯐꯣꯟ ꯑꯣꯏꯕꯩ ꯗꯥꯎꯟꯂꯣꯗ ꯇꯧꯕ ꯌꯥꯗꯦꯌꯦ
ꯑꯩꯃꯥ ꯏꯁꯄꯤꯁꯦꯜ ꯑꯣꯏꯕ ꯑꯩꯈꯣꯏ ꯈꯔ ꯈꯛ ꯌꯥꯕꯖꯥꯠꯅꯤ ꯃꯗꯨ
ꯅꯨꯡꯉꯥꯏꯇꯕꯅ ꯂꯣꯏꯔꯦꯀꯣ
ꯎꯝ ꯔꯣꯁꯤꯕꯤꯅꯒꯤꯁꯨ ꯀꯅꯥ ꯀꯅꯥꯗꯅꯣ ꯍꯥꯞꯄꯒ ꯌꯥꯗꯦ ꯈꯣꯠꯇꯦ ꯌꯥꯝ ꯇꯧꯕꯅꯤ
ꯎꯡ
ꯑꯗꯨꯗꯤ ꯒ꯭ꯔꯨꯞꯇꯨ ꯖꯣꯏꯟ ꯇꯧꯁꯜꯂꯣꯑꯣ ꯃꯣꯏꯅ ꯒ꯭ꯔꯨꯞ ꯑꯃ ꯊꯥꯔꯛꯄꯗꯣ
ꯇꯧꯁꯂꯜꯛꯀꯦꯕ
ꯑꯩꯁꯨ ꯇꯧꯁꯟꯗ꯭ꯔꯤ ꯇꯧꯁꯜꯂꯒꯦ ꯑꯗꯨꯅꯦ ꯑꯩꯁꯨ ꯅꯣꯏꯗ ꯍꯪꯅꯔꯒ ꯇꯧꯒꯦꯅ ꯅꯪ ꯗꯤ ꯀꯩ ꯏꯟꯖꯥꯡ ꯆꯥꯔꯕ
ꯍꯥꯏꯔꯝꯃꯤꯁꯦ ꯑꯁꯤꯁꯦ
ꯑꯣ
ꯑꯁꯤꯗ ꯀꯩꯅꯣ ꯃꯦꯁꯦꯁ ꯒ꯭ꯔꯨꯞꯇ ꯊꯥꯅꯕꯗꯨꯣ ꯎꯔꯛꯄꯗꯒꯤ ꯍꯪꯉꯝꯕꯅꯦꯕ
ꯀꯩ ꯍꯤꯟꯖꯥꯡ ꯆꯥꯔꯒꯦ
ꯃꯤꯁꯦ ꯑꯗꯨꯝ ꯌꯥꯝꯗꯤ ꯌꯥꯝꯃꯦꯍꯦ
ꯃꯤ ꯀꯨꯟ ꯀꯨꯟꯍꯨꯝꯗꯣꯏ ꯀꯨꯟꯃꯔꯤ ꯁꯨꯍꯧꯔꯗꯥꯏꯅ
ꯍꯋꯥꯏ ꯑꯁꯥꯡꯕꯤ ꯊꯣꯡꯉꯦ ꯚꯥꯏ ꯑꯩꯅ ꯊꯣꯡ ꯗꯩ
ꯅꯪꯅ ꯊꯣꯡꯉꯤꯕ ꯌꯥꯝ ꯍꯥꯎꯔꯝꯗꯧ ꯃꯥꯜꯂꯦ ꯑꯗꯨꯗꯤ
ꯑꯁ ꯍꯥꯎꯕꯅ ꯉꯛꯄꯤꯅꯤꯍ‌ꯦ
ꯈꯨꯕꯤ ꯆꯤꯛꯈꯥꯏꯅꯤ ꯅꯥꯕ
ꯒ꯭ꯔꯨꯞꯁꯤꯗꯤ ꯀꯅꯥ ꯀꯅꯥꯅꯣ ꯈꯪꯗꯕ ꯌꯥꯝ ꯌꯥꯎꯋꯤꯅ
ꯃꯣꯏ ꯀꯣꯏꯕꯩ ꯒ꯭ꯔꯨꯞꯇꯨꯔ‌ꯣ
ꯍꯣꯏ
ꯀꯅꯥ ꯀꯅꯥ ꯌꯥꯎꯔꯒꯦꯅ‌ꯦ ꯍꯦ
ꯑꯣꯏꯕꯅꯦ ꯁꯥꯥꯟꯗꯅ ꯄꯪ ꯌꯥꯝ ꯌꯥꯎꯁꯜꯂꯛꯑꯕ ꯀꯔꯤꯅꯣ
ꯑꯗꯨꯗꯤ ꯀꯣꯏꯕ ꯆꯠꯂꯗꯤ ꯑꯃꯨꯛ ꯕꯖꯥꯔ ꯏꯝꯐꯥꯜꯗꯣ ꯑꯩꯈꯣꯏ ꯀꯣꯂꯦꯖꯄꯥꯎ ꯑꯃꯨꯛ ꯍꯥꯏꯒꯠ ꯇꯥꯔꯦꯅꯦ
ꯑꯩꯗꯤ ꯊꯧꯕꯥꯜꯗ ꯉꯥꯏꯔꯝꯅꯤ ꯂꯧꯕ ꯂꯥꯛꯀꯗꯕꯅꯤ
ꯂꯥꯛꯆꯔꯅꯤ ꯂꯥꯛꯆꯔꯅꯤ ꯗꯦꯕꯤꯠꯅ ꯒꯥꯔꯤ ꯄꯨꯔꯒ
ꯎꯝ ꯁꯤꯒꯤ ꯒ꯭ꯔꯨꯞꯇ ꯌꯥꯎꯔꯤꯁꯦ ꯑꯩꯉꯣꯟꯗ ꯑꯩꯅ ꯈꯪꯕꯗ ꯗꯦꯕꯤꯠꯅꯦ ꯕꯤꯅꯥꯇꯥꯅꯦ ꯍꯦꯟꯊꯣꯏ ꯉꯝꯕꯤꯅ ꯑꯃ ꯂꯩꯕꯗ ꯅꯤꯕꯤꯇꯥꯅꯦ ꯁꯨꯁꯃꯥꯅꯦ ꯕꯤꯀꯥꯁꯅꯦ ꯂꯣꯏꯔꯦ ꯃꯤ ꯃꯁꯛ ꯃꯁꯥ ꯈꯪꯗꯕꯁꯦ ꯑꯩꯅ ꯍꯥꯞꯀꯅꯨꯕꯨ ꯌꯥꯗꯦ ꯃꯣꯏ ꯒ꯭ꯔꯨꯞꯁꯤꯗ ꯄꯪꯍꯥꯞ ꯍꯥꯞꯆꯜꯂꯦ
ꯑꯣꯏꯕ
ꯁꯤ ꯑꯁ ꯋꯥ ꯍꯥꯏꯅ ꯇꯥꯅ ꯀꯌꯥ ꯅꯨꯡꯉꯥꯏꯇꯦꯗ ꯃꯣꯏꯁꯦ
ꯑꯩꯗꯤ ꯅꯦꯠꯁꯨ ꯂꯣꯏꯗꯣꯔꯦ ꯑꯩ ꯅꯦꯠ ꯉꯁꯤ ꯂꯣꯏꯗꯣꯏꯅꯦ
ꯀꯩꯅ‌ꯣ ꯍꯥꯏꯁꯦ
ꯍꯥꯥ
ꯀꯩꯅꯣ ꯍꯥꯏꯁꯦ
ꯃꯤ
ꯍꯠꯀꯗꯧꯔꯔꯕ
ꯉꯁꯤ ꯂꯣꯏꯗꯣꯏꯅꯦ ꯍꯥꯏꯕ ꯕꯦꯂꯦꯟꯁ ꯍꯥꯏꯕ꯭ꯔꯥ ꯀꯩꯅꯣ ꯑꯩꯗꯤ ꯈꯣꯡ ꯁꯥꯟꯅꯕꯒꯤ ꯃꯁꯤꯡꯁꯨ ꯂꯣꯏꯗꯣꯔꯦꯗ ꯑꯍꯨꯝ ꯈꯛꯇꯪ ꯉꯥꯏꯔꯦ
ꯋꯥꯏ ꯐꯥꯏ ꯂꯩꯇ꯭ꯔꯣ ꯅꯣꯏꯒꯤ
ꯑꯩꯈꯣꯏꯗꯗꯤ ꯋꯥꯏ ꯐꯥꯏ ꯂꯩꯇꯦ
ꯑꯗꯨꯗꯤ ꯀꯩꯅꯣꯒꯤ ꯊꯥꯔꯇꯤ ꯅꯥꯏꯟꯒꯤ ꯍꯥꯞꯄꯗꯣ ꯍꯥꯞꯄꯣ ꯚꯥꯏ ꯀꯩꯅꯣ ꯕꯦꯂꯦꯟꯁ ꯍꯥꯞꯇ꯭ꯔꯁꯨ ꯅꯣꯡꯃꯒꯤ
ꯍꯥꯞ ꯍꯥꯞꯀꯦ ꯍꯥꯞ ꯔꯚ ꯍꯥꯏꯗ
ꯀꯩ ꯅꯪ ꯑꯩꯈꯣꯏ ꯀꯃꯥꯏꯅ ꯄꯥꯎ ꯐꯥꯎꯅꯅꯤ
ꯑꯩ ꯋꯥꯏ ꯐꯥꯏ ꯁꯝꯃꯒ ꯐꯥꯎꯔꯛꯀꯦ ꯑꯩꯈꯣꯏ ꯑꯩꯈꯣꯏ ꯃꯥꯗꯒꯤ ꯑꯗꯒꯤ ꯑꯩꯈꯣꯏ ꯄꯥꯕꯨꯡꯗꯒꯤ ꯑꯩꯈꯣꯏ ꯇꯣꯝꯗꯒꯤ
ꯄꯥꯕꯨꯡꯡꯂꯥꯛ ꯑꯕꯣ
ꯑ ꯑꯣꯀꯣꯏ ꯥꯕꯨꯡ ꯂꯥꯛꯑꯦꯉ
ꯎꯝ ꯐꯔꯦ ꯐꯔꯦ ꯅꯣꯏ ꯇꯔꯥꯛ ꯇꯔꯛ ꯂꯩꯖꯕꯗꯣ ꯂꯩꯇ꯭ꯔꯦ ꯅꯪ ꯀꯣ ꯁꯥꯟꯅꯕꯩ ꯃꯁꯤꯡ ꯂꯣꯏꯈ꯭ꯔꯗꯤ ꯑꯩꯈꯣꯏꯅꯁꯨ ꯇꯧꯔꯛꯄ ꯌꯥꯔꯣꯏꯗꯣꯏꯔꯥ ꯅꯪ ꯀꯣ ꯁꯥꯟꯅꯕꯩ ꯃꯁꯤꯡ ꯂꯣꯏꯈ꯭ꯔꯗꯤ ꯑꯩꯈꯣꯏꯅꯁꯨ ꯇꯧꯔꯛꯄ ꯌꯥꯔꯣꯏꯗꯣꯏꯔꯣ
ꯌꯥꯅꯤ ꯅꯣꯏ ꯇꯧꯔꯛꯄꯗꯤ ꯌꯥꯅꯤ ꯑꯩꯅ ꯇꯧꯔꯛꯄꯗꯤ ꯌꯥꯔꯣꯏ ꯑ
ꯑꯗꯨꯗꯤ ꯑꯩꯒꯤꯁꯦ ꯂꯣꯏꯗ꯭ꯔꯤꯐꯥꯎ ꯅꯪꯉꯣꯟꯗ ꯑꯗꯨꯝ ꯇꯧꯔꯛꯑꯒꯦ
ꯍꯣꯏ ꯇꯧꯔꯛꯑꯣ
ꯀꯩꯅꯣ ꯃꯤ ꯑꯃꯗ ꯑꯗꯨꯝ ꯇꯧꯕ ꯌꯥꯕ꯭ꯔꯕ ꯃꯣꯏꯁꯦ
ꯌꯥꯏ ꯌꯥꯝꯗ꯭ꯔꯕꯗ ꯃꯤ ꯃꯉꯥꯕꯨꯧ ꯤ ꯇꯧ ꯍꯥꯏꯕꯅꯦ ꯑꯗꯣ ꯃꯣꯏꯅ
ꯆꯥꯅꯤꯌꯥꯗ ꯇꯧꯕꯅ ꯁꯨꯡꯌꯥ ꯌꯥꯗꯦ ꯆꯥꯅꯤ ꯍꯥꯏꯗ ꯇꯧꯕꯗꯤꯁꯨꯨ ꯀꯌꯥ ꯌꯥꯗꯦꯕ
ꯁ꯭ꯋꯥꯗꯦꯍꯦ ꯑꯌꯨ ꯏꯌꯣꯏ ꯌ ꯌꯣꯛ ꯈ꯭ꯋꯥꯡꯉꯗꯤꯦ
ꯅꯅꯦ ꯀꯩ ꯏꯟꯖꯥꯡ ꯆꯥꯔꯕ
ꯑꯩꯈꯣꯏꯗꯤ ꯚꯦꯟ ꯊꯣꯡꯕ ꯆꯥꯏꯌꯦꯦꯍꯦꯍꯦꯍꯦ
ꯑꯍꯥꯎꯕꯗ ꯆꯥ ꯂꯩꯔꯕꯣ
ꯂꯩꯩꯇꯦꯗ ꯑꯩꯈꯣꯏ ꯆꯦꯒꯤ ꯑꯩꯈꯣꯏ ꯄꯥꯕꯨꯡꯅ ꯂꯩꯔꯛꯄ ꯌꯦꯟꯗꯣ ꯑꯗꯨꯒ ꯃꯔꯨ ꯑꯣꯏꯒꯦ ꯑꯣꯏꯗꯧꯕꯁꯤꯡꯗꯨꯗꯤ ꯌꯥꯔꯣꯏꯗꯕꯅꯤꯅꯅ ꯊꯣꯡꯗꯣꯛꯄꯅꯤꯗ ꯑꯗꯨꯒꯨꯝꯕꯗꯣ
ꯎꯝ ꯑꯗꯣ ꯃꯔꯨꯗꯣ ꯀꯩꯝ ꯀꯩ ꯂꯥꯎꯅ ꯉꯧꯔꯗꯤ ꯍꯥꯎꯕꯅꯤꯉꯣ ꯃꯔꯨꯅ ꯍꯦꯟꯅ
ꯃꯔꯨꯒ ꯃꯈꯣꯡꯒ ꯊꯣꯡꯕ ꯑꯂꯨꯒ ꯈꯨꯕꯥꯎꯅꯕ ꯌꯥꯝꯌꯥꯝ ꯂꯩꯁꯜꯂꯛꯑꯦ ꯌꯦꯟ ꯈꯂꯑꯦ ꯍꯥꯏꯅ ꯁꯤ ꯀꯦꯝꯕ ꯋꯥꯅꯕ
ꯀꯪꯂꯥꯗ ꯉꯧꯕꯗ ꯑꯗꯨꯅ ꯍꯦꯟꯅ ꯄꯥꯝꯃꯦ
ꯃꯖꯨꯈꯨꯝꯉꯕ ꯍꯋꯦ ꯎꯝ
ꯂꯧ ꯐꯣꯟ ꯂꯥꯛꯏꯦꯕꯣ
ꯎꯝ ꯔꯁꯒꯨꯜꯂꯥ ꯂꯥꯏ
ꯀꯩꯅꯣꯗ ꯀꯥꯔꯤꯌꯥꯗ
ꯅꯠꯇ ꯆꯨꯝꯅꯒ ꯗ
ꯎꯝ ꯃꯤꯅꯤꯠ ꯑꯅꯤ ꯈꯛꯇꯪ ꯉꯥꯏꯔꯤꯁꯦ ꯐꯠ ꯐꯠ ꯁꯥꯟꯅꯊꯣꯛꯑꯒ ꯊꯝꯕꯤꯈ꯭ꯔꯁꯤ
ꯍꯣꯏ ꯍꯣꯏ
ꯑꯩꯁꯨ ꯁꯌꯥ ꯐꯣꯟ ꯇꯧꯔꯛꯑꯝꯕꯗ ꯃ ꯃꯥꯅ ꯈꯜꯂꯝꯃꯤꯁꯨ ꯑꯣꯟꯅꯥꯏ ꯂꯩꯔꯦ ꯐꯣꯟ ꯚꯔꯛꯇꯀꯤꯁꯤꯅ ꯎꯝ ꯁꯌꯥ ꯀꯣꯜ ꯕꯦꯛ ꯇꯧꯈꯤꯅꯤ ꯁꯌꯥ ꯀꯣꯜ ꯇꯧꯔꯛꯑꯝꯕꯅꯦ ꯑꯗꯨꯅꯦꯩꯅ ꯍꯥꯏꯁꯦ ꯑꯣꯟꯂꯥꯏꯟ ꯂꯩꯔꯒ ꯀꯣꯜ ꯄꯥꯏꯔꯛꯇꯦ ꯈꯜꯂꯝꯗꯣꯏꯅꯦ ꯍꯥꯏꯁꯦ ꯁꯣꯝꯗ ꯑꯩꯈꯣꯏꯅ ꯄꯩꯁꯥ ꯇꯥꯜꯂꯤꯁꯤꯗꯤ ꯃꯤꯠꯌꯦꯡ ꯑꯃ ꯑꯣꯏꯅ ꯈꯪ ꯄꯣꯟꯣꯟꯗꯦ ꯅꯪ ꯅꯦꯠꯂꯣꯏꯈ꯭ꯔꯕ ꯋꯥ ꯇꯥꯗꯤ